ꯇꯕ꯭ꯔꯣ
ꯑ ꯇꯥꯏ ꯇꯥꯏꯌꯦ
ꯎꯝ
ꯀꯩꯗꯧꯔꯤꯒꯦ
ꯂꯧ ꯆꯠꯅꯤꯡꯉꯥꯏ ꯇꯧꯔꯤꯌꯦ
ꯑꯣ ꯂꯧ ꯂꯩꯕ꯭ꯔꯣ ꯍꯥꯏꯁꯦ
ꯍꯣꯏ ꯑꯩꯈꯣꯏꯗꯤ ꯂꯧ ꯁꯨꯏꯌꯦ
ꯑꯣ ꯂꯧ ꯍꯥꯏꯁꯦ ꯆꯤꯡꯒꯤꯔꯥ ꯅꯠ__ ꯇ꯭ꯔꯒ ꯄꯦꯗꯤ ꯐꯤꯜꯒꯤꯔꯥ
ꯎꯝ ꯇꯝꯄꯥꯛꯀꯤ ꯂꯧꯅꯤꯗ
ꯑꯣ ꯑꯣ ꯁꯥ ꯁꯥꯗꯤ ꯁꯥꯗꯕ꯭ꯔꯣ
ꯍꯧꯖꯤꯛꯇꯤ ꯍꯣꯏ ꯅꯨꯡꯁꯥꯗꯤ ꯅꯨꯡꯁꯥꯁꯨ ꯊꯣꯛꯇꯕ ꯑꯗꯨꯒ ꯅꯣꯡꯁꯨ ꯆꯨꯗꯕ ꯅꯣꯡ ꯈꯔ ꯃꯥꯡꯕꯗꯣ
ꯑꯣ ꯑꯗꯨꯗꯤ ꯅꯨꯡꯉꯥꯏꯔꯝꯃꯅꯤ
ꯑꯩꯁ ꯊꯕꯛ ꯁꯨꯕ ꯍꯥꯏꯕ ꯀꯅꯥ ꯅꯨꯡꯉꯥꯏꯕ꯭ꯔꯣ
ꯅꯨꯡꯉꯥꯏꯌꯦꯗ ꯑꯩꯗꯤ ꯂꯧ ꯀꯨꯝꯅꯤꯡꯉꯦ ꯆꯤꯡꯒꯤ ꯂꯧ ꯀꯨꯝꯅꯤꯡꯉꯦ
ꯑꯦꯍ ꯑꯗꯨ ꯑꯣꯏꯔꯗꯤ ꯅꯣꯡꯃ ꯄꯨꯕꯤꯒꯦꯅ
ꯆꯤꯡꯒꯤꯁꯨ ꯂꯩꯕ꯭ꯔꯣ
ꯑꯩꯈꯣꯏ ꯑꯃꯛ ꯑꯩꯈꯣꯏꯔꯣꯝꯗꯃꯛꯇꯤ ꯂꯩꯇꯦꯕꯗꯣ ꯊꯪꯅꯕꯗ ꯑꯗꯨꯝ ꯄꯨꯕꯤꯕ ꯌꯥꯏꯅ
ꯑꯣ ꯑꯣ
ꯅꯪ ꯆꯠꯄꯗꯤ ꯉꯝꯒꯗ꯭ꯔꯣ
ꯉꯝꯅꯤ
ꯏꯁ ꯂꯧꯐꯝꯗꯨ ꯌꯧꯅꯕ ꯄꯨꯡ ꯑꯅꯤꯔꯣꯝ ꯆꯠꯀꯅꯤ
ꯑꯣ ꯌꯥꯝ ꯂꯥꯞꯄ꯭ꯔꯣ ꯍꯥꯏꯁꯦ
ꯍꯣꯏ ꯈꯔꯕꯨꯗꯤ ꯅꯛꯄꯁꯨ ꯂꯩꯌꯦ ꯑꯗꯨꯕꯨ ꯂꯥꯞꯄ ꯑꯗꯨꯅ ꯅꯨꯡꯉꯥꯏꯌꯦꯗꯅ ꯂꯝꯕꯦꯟꯗꯣ ꯈꯔ ꯂꯥꯞꯄꯗꯤ ꯋꯥꯔꯤ ꯁꯥꯔꯒ ꯍꯥ
ꯑꯣ ꯑꯗꯣ ꯕ꯭ꯔꯗꯔꯅ ꯍꯥꯏꯒꯦ ꯇꯧꯕꯗꯣ ꯑꯃꯨꯛ ꯍꯥꯏꯕꯤꯔꯣ
ꯑꯗꯨ ꯅꯪ ꯂꯧ ꯁꯨꯅꯤꯡꯉꯤꯁꯦ ꯂꯧ ꯆꯠꯅꯤꯡꯉꯦ ꯍꯥꯏꯁꯦ
ꯑꯥ
ꯀꯩ ꯀꯩꯒꯤꯅꯣꯕ ꯃꯤꯅ ꯂꯧ ꯆꯠꯅꯤꯡꯗ꯭ꯔꯀꯥꯟꯁꯤꯗ
ꯈꯪꯗꯦ ꯑꯗꯨꯝ ꯎꯝ ꯀꯃꯥꯏ ꯍꯥꯏꯅꯤ ꯄꯤꯁ ꯑꯣꯏꯌꯦꯗꯅ ꯁꯤꯇꯤ ꯃꯅꯨꯡꯗꯒꯤꯗꯤ ꯂꯧ ꯖꯪꯒꯜꯗ ꯆꯠꯄꯗꯣ ꯑꯗꯨꯅ ꯄꯤꯁ ꯑꯣꯏꯕꯒꯤ
ꯑꯣ ꯊꯕꯛ ꯁꯨꯅꯕꯗꯤ ꯅꯠꯇꯦꯕ
ꯑꯗꯨꯁꯨ ꯑꯗꯨꯅꯦ
ꯐꯒꯤ ꯇꯧꯕꯅꯦꯗ ꯂꯧꯕꯨ ꯆꯠꯂꯗꯤ ꯊꯕꯛꯇꯤ ꯁꯨꯔꯅꯤꯅꯦꯀꯣ
ꯑꯥ
ꯆꯥꯛ ꯆꯥꯔꯦ
ꯊꯥꯡ ꯊꯥꯡ ꯄꯨꯗ꯭ꯔꯗꯤ ꯁꯨꯔꯣꯏꯗ ꯑ ꯆꯥꯗ꯭ꯔꯤ
ꯎꯝ ꯊꯦꯡꯉꯦꯍꯦ
ꯑꯛ ꯑꯥ ꯑꯩ ꯊꯕꯛ ꯆꯠꯄꯀꯣ ꯑꯗꯨꯗꯣ ꯄꯨꯡ ꯑꯦꯂꯚꯦꯟ ꯑꯗꯨꯋꯥꯏ ꯆꯥꯗꯣꯏꯅꯦ ꯇꯤꯐꯤꯟ ꯄꯨꯕꯅꯦꯕꯣ
ꯑꯣ ꯑꯣꯍꯣ ꯅꯪ ꯏꯌꯥꯔꯄꯤꯁ ꯄꯥꯏꯕ꯭ꯔꯣ
ꯑꯥ
ꯀꯩ ꯀꯩ ꯇꯧꯒꯦ
ꯎꯝ ꯀꯩꯁꯨꯕꯨꯗꯤ ꯇꯧꯗꯦ ꯑꯗꯨꯕꯨ ꯅꯪ ꯅꯪꯒꯤ ꯋꯥ ꯉꯥꯡꯕ ꯃꯑꯣꯡꯗꯣ
ꯑꯥ
ꯏꯌꯥꯔꯄꯤꯁ ꯍꯥꯞꯄꯦ ꯍꯥꯏꯕꯁꯦ ꯑꯩ ꯑꯗꯨꯝ ꯈꯪꯉꯦꯕ
ꯑꯣ ꯑꯗꯨ ꯅꯠꯇ꯭ꯔꯗꯤ ꯕꯦꯛꯒ꯭ꯔꯥꯎꯟ ꯃꯈꯣꯟꯗꯣ ꯌꯥꯝ ꯂꯩꯌꯦꯕꯀꯣ ꯑꯗꯨꯗꯨꯒꯤ ꯕꯦꯛꯒ꯭ꯔꯥꯎꯟ ꯃꯈꯣꯟ ꯇꯥꯕ꯭ꯔꯣ
ꯌꯥꯝ ꯇꯥꯗꯦꯗ
ꯇꯥꯗꯦꯗ ꯑꯣ ꯑꯣ
ꯅꯪꯒꯤ ꯈꯣꯟ ꯉꯥꯛꯇꯪ ꯇꯥꯏ
ꯑꯣ ꯑꯗꯨꯒꯤ ꯑꯦꯌꯥꯔꯄꯤꯁ ꯍꯥꯞꯄꯅꯦ ꯑꯩꯗꯣ
ꯎꯝ ꯑꯩ ꯁꯤꯡꯉꯦꯀꯣ ꯅꯪ ꯏꯌꯥꯔꯄꯤꯁ ꯍꯥꯞꯇꯦ ꯍꯥꯞꯇꯦ ꯍꯥꯏꯕ ꯈꯪꯕꯗꯣ
ꯑꯥ
ꯑꯗꯣ ꯑꯩ ꯁꯤꯡꯕꯒꯤ ꯃꯅꯥ ꯈꯔꯗꯤ ꯄꯤꯕ ꯌꯥꯔꯦꯅ
ꯀꯃꯥꯏ ꯄꯤꯁꯤꯒꯦ
ꯍꯦꯍꯦ ꯈꯪꯗꯦ ꯄ꯭ꯔꯥꯏꯖ ꯍꯥꯏꯕꯗꯤ ꯂꯩꯕ ꯇꯥꯕꯅꯤꯅꯦ ꯍꯦ ꯍꯦ ꯍꯦ ꯌꯥꯗ꯭ꯔꯣ ꯄꯤꯅꯤꯡꯗꯕꯩꯔꯣ
ꯄꯤꯗꯣꯏ ꯅꯠꯇꯦꯍꯦ ꯀꯩ ꯄꯤꯗꯣꯏꯅꯣ
ꯁꯦꯟꯇꯔ ꯐ꯭ꯔꯦꯁ ꯑꯃ ꯂꯩꯕꯤꯌꯣ
ꯂꯩꯁꯤ ꯂꯩꯁꯤ ꯂꯩꯔꯗꯤ ꯂꯣꯏꯔꯦꯗꯅ
ꯍꯣꯏ ꯅꯨꯃꯤꯠ ꯆꯨꯞꯄ ꯁꯥꯏꯔꯒ ꯂꯩꯅꯤꯉꯥꯏ
ꯑꯥ ꯑꯃ ꯑ ꯑꯗꯨꯗꯤ ꯑꯃꯇꯪꯅ ꯌꯥꯔꯣꯏꯌꯦ
ꯊꯨꯝꯗ꯭ꯔꯀꯥꯟꯗ ꯆꯤꯅꯤ ꯊꯥꯛꯑꯒ ꯑꯗꯨꯝ ꯁꯥꯏꯒꯦꯕ
ꯍꯝ ꯍꯝ ꯎꯝ ꯑꯗꯣ ꯕ꯭ꯔꯗꯔꯗꯤ ꯀꯩ ꯏꯟꯖꯥꯡ ꯆꯥꯔꯒꯦ
ꯎꯝ ꯌꯦꯟ
ꯑꯌꯨꯛꯇꯕꯣ ꯍꯥꯥ
ꯌꯦꯟꯗꯦꯝ
ꯌꯦꯟ ꯌꯦꯟꯗꯦꯝ
ꯍꯣꯏ
ꯑꯣ ꯑꯩꯅ ꯑꯩꯅ ꯇꯥꯕꯗꯤ ꯌꯦꯟ ꯑꯣꯏꯅ ꯇꯥꯕ ꯑꯗꯨꯒꯤ ꯑꯩꯁꯨ ꯑꯌꯨꯛꯇꯕꯨ ꯁꯥ ꯆꯥꯅꯕ꯭ꯔꯣꯅ ꯈꯟꯕ
ꯑꯌꯨꯛꯇ ꯆꯥꯕ ꯑꯌꯨꯛꯇ ꯁꯥ ꯆꯒꯥꯗꯕꯅꯦ
ꯆꯥꯅꯕꯁꯦ ꯄꯛꯇꯦꯗꯅ ꯄꯛ ꯄꯛ ꯄꯛꯄ꯭ꯔꯣ
ꯌꯥꯏꯗ ꯍꯥꯏꯕꯗꯤ ꯑꯁ ꯑꯗꯨꯗꯤ ꯃꯥ ꯃꯥꯒꯤ ꯋꯥꯈꯜꯂꯣꯟꯗ ꯂꯩꯗ
ꯑꯩꯈꯣꯏꯗꯤ ꯑꯌꯥꯝꯕ ꯑꯗꯨꯝ ꯑꯥ ꯅꯨꯡ ꯗꯤꯟꯅꯔꯒꯤ ꯑꯣꯏꯅ ꯆꯥꯏꯗꯅ ꯎꯝ ꯑꯗꯨꯒꯤꯅꯤ
ꯍꯣꯏ ꯃꯤ ꯈꯔꯅ ꯊꯕꯛ ꯋꯥꯅ ꯍꯜꯂꯛꯑꯒ ꯑꯍꯥꯎꯕ ꯆꯥꯕꯀꯣ ꯑꯩꯅ ꯑꯌꯨꯛꯇ ꯑꯍꯥꯎꯕ ꯆꯥꯔꯒ ꯊꯕꯛ ꯐꯖꯅ ꯁꯨꯒꯦ ꯍꯥꯏꯕ
ꯌꯦꯟꯗꯦꯝ ꯌꯦꯟꯗꯦꯝ ꯍꯥꯏꯗꯤ ꯑ ꯑꯃꯗꯣ ꯏꯔꯣꯟꯕ ꯆꯥꯕꯗꯣ
ꯍꯣꯏ ꯍꯣꯏ ꯑꯗꯨꯁꯨ ꯁꯥꯏ
ꯒ꯭ꯔꯤꯟ ꯑꯣꯏꯔꯒ ꯄꯥꯟꯒꯤ ꯎꯝ ꯑꯥ ꯑꯥ
ꯄꯥꯟꯒꯤ ꯃꯅꯥꯎ
ꯑꯠ ꯑꯥ ꯑꯗꯨꯒ ꯀꯩ ꯆꯥꯕ
ꯑꯗꯨꯒ ꯍꯋꯥꯏ
ꯑꯣ
ꯌꯥꯝ ꯌꯥꯝ ꯍꯥꯎꯕ ꯅꯠꯇꯦꯗ
ꯅꯪ ꯆꯥꯛ ꯂꯥꯝꯗ꯭ꯔꯤꯕꯣ
ꯑꯣ ꯂꯥꯝꯗ꯭ꯔꯤꯗ ꯑꯌꯨꯛꯇ ꯕ꯭ꯔꯦꯛꯐꯥꯁ ꯇꯧꯋꯦ
ꯑꯣ ꯑꯗꯨ ꯑꯣꯏꯗꯤ ꯑꯥ ꯑꯗꯨꯝ ꯇꯥꯕꯥ ꯌꯥꯅꯤ ꯕ꯭ꯔꯦꯛꯐꯥꯁ ꯇꯧꯔꯗꯤꯀꯣ ꯂꯥꯝꯃꯣꯏ
ꯑꯪ ꯑꯗꯨꯗꯤ ꯊꯕꯛꯁꯨ ꯄꯨꯡ ꯃꯉꯥ ꯃꯈꯥꯏꯗ ꯂꯣꯏꯕꯒꯤ ꯑꯗꯨꯝ ꯆꯥꯛꯇꯣ ꯉꯥꯟꯅꯥ ꯆꯥꯔꯗꯤ ꯑꯃꯨꯛ ꯂꯥꯝꯃꯅꯤꯗꯅ ꯑꯗꯨꯗꯨꯗꯤ ꯈꯔ ꯊꯦꯡꯅꯥ ꯆꯥꯔꯅꯤ
ꯑꯣ ꯄꯨꯡ ꯃꯉꯥ ꯃꯈꯥꯏꯗ ꯂꯣꯏꯗꯣꯏꯕ
ꯎꯝ ꯊꯕꯛ ꯆꯠ
ꯎꯝ ꯑꯗꯨ ꯑꯣꯏꯔꯗꯤ ꯄꯨꯡ ꯇꯔꯨꯛ ꯃꯃꯥꯡꯗ ꯑꯩ ꯂꯥꯛꯑꯒ ꯅꯪ ꯂꯧꯕ ꯂꯥꯛꯑꯒꯅꯦ
ꯂꯥꯛꯑꯣ ꯂꯥꯛꯑꯣ ꯂꯥꯛꯑꯣ ꯂꯥꯛꯑꯣ ꯂꯥꯞꯇ꯭ꯔꯗꯤ ꯂꯥꯛꯄ ꯌꯥꯏ
ꯅꯠꯇ꯭ꯔꯒ ꯍꯦꯂꯤꯀꯣꯞꯇꯔ ꯑꯣꯏꯅ ꯊꯧꯔꯛꯎꯔꯣ
ꯌꯥꯏꯌꯦ ꯑꯗꯨꯁꯨ
ꯈꯥꯝꯐꯝ ꯂꯩꯔꯝꯃꯣꯏꯅꯦ ꯍꯦꯂꯤꯀꯣꯞꯇꯔ
ꯂꯩꯌꯦ ꯂꯝꯕꯤ ꯃꯅꯥꯛꯇꯅꯦ ꯂꯝꯕꯤ ꯌꯥꯝ ꯆꯥꯎꯅ ꯂꯩꯌꯦ
ꯑꯥ ꯑꯗꯨ ꯑꯣꯏꯗꯤ ꯂꯥꯛꯑꯒꯦꯀꯣ
ꯎꯝ ꯌꯦꯡꯕ ꯇꯥꯔꯦ
ꯑꯦ ꯑꯗꯨꯗꯤ ꯑꯗꯨꯝ ꯀꯩꯁꯨ ꯌꯥꯎꯗꯕꯤꯗ ꯈꯣꯡꯅ ꯑꯗꯨꯝ ꯂꯧꯕ ꯂꯥꯛꯑꯒꯦꯗ
ꯍꯥꯏꯗꯤ ꯌꯨꯝ ꯍꯜꯂꯀꯥꯟꯗ ꯋꯥꯔꯤ ꯁꯥ ꯁꯥꯔꯒ ꯍꯟꯅꯕ
ꯑꯗꯨꯁꯨ ꯌꯥꯏ ꯌꯨꯝꯗꯤ ꯅꯛꯀꯅꯤ ꯇꯦꯟ ꯃꯤꯅꯠ
ꯑꯁ ꯅꯛꯑꯗꯤ ꯅꯛꯑꯗꯤ ꯀꯣꯏ ꯀꯣꯏꯔꯒ ꯃꯨꯊꯠꯄ ꯇꯥꯔꯦ ꯀꯩꯅꯣ
ꯑꯥ ꯅꯪ ꯍꯟꯕꯗ ꯊꯦꯡ ꯊꯦꯡꯉꯅꯤ ꯍꯥꯏꯕꯅꯤ
ꯍꯟꯅꯕ ꯊꯦꯡꯉꯗꯤ ꯅꯣꯏꯗ ꯂꯦꯛꯄ ꯇꯥꯔꯦ
ꯂꯦꯛꯄꯗꯤ ꯌꯥꯔꯣꯏ
ꯑꯦ ꯆꯥꯛꯀ ꯌꯥꯝ ꯆꯥꯕꯤꯔꯣꯏꯗ ꯈꯤꯇꯪ ꯆꯥꯔ ꯂꯣꯏꯔꯦ ꯀꯩꯅꯣ
ꯅꯠꯇꯦ ꯆꯥꯛꯀꯤ ꯋꯥꯔꯤ ꯅꯠꯇꯦ ꯑꯩꯈꯣꯏꯒꯤ ꯐꯦꯃꯤꯂꯤ ꯂꯩꯕꯅꯤ
ꯑꯁ ꯑꯗꯨ
ꯑꯩꯅ ꯑꯩꯅ ꯑꯩꯅ ꯃꯤ ꯑꯇꯣꯞꯄ ꯄꯨꯔꯛꯑꯗꯤ ꯀꯃꯥꯏ ꯍꯥꯏꯗꯣꯏꯕ ꯑꯩꯗꯤ
ꯑꯁ ꯑꯁꯤ ꯅꯨꯄꯥꯁꯦ ꯈꯨꯟꯕ ꯐꯪꯕꯅꯦ ꯃꯥ ꯂꯩꯐꯝ ꯂꯩꯇ꯭ꯔꯦ ꯉꯁꯤꯒꯤ ꯍꯥꯏꯅ ꯂꯣꯏꯔꯦ ꯀꯩꯅꯣ
ꯑꯗꯨꯒ ꯍꯌꯦꯡ ꯑꯌꯨꯛ ꯉꯟꯇꯥ ꯆꯠ ꯆꯠꯇꯣꯏꯕ
ꯍꯣꯏ ꯑꯌꯨꯛ ꯉꯟꯇꯥ ꯆꯠꯄ ꯇꯥꯕ ꯑꯗꯨꯕꯨ ꯆꯠꯅꯤꯡꯗ꯭ꯔꯒꯅ ꯑꯗꯨꯝ ꯂꯩꯕ ꯇꯥꯔꯦ
ꯋꯥꯔꯤꯒꯗꯤ
ꯎꯝ
ꯑꯗ ꯅꯪꯒꯤ ꯂꯧꯒꯤ ꯊꯕꯛꯇꯣ ꯀꯩꯀꯩ ꯇꯧꯗꯣꯏꯅꯣ ꯉꯁꯤꯗꯤ
ꯎꯝ ꯅꯣꯡꯁꯨ ꯇꯥꯗꯕꯅꯤꯅ ꯀꯌꯥꯝꯗꯤ ꯂꯩꯇꯦꯗ ꯑꯗꯨ ꯂꯧꯔꯥꯡ ꯇꯧ ꯇꯧꯕꯗꯣ
ꯍꯥꯎ
ꯈꯔ ꯅꯥꯄꯤ ꯁꯨꯡꯕ ꯄꯨꯝꯅꯕ ꯍꯥꯏꯅ ꯇꯧꯊꯣꯛꯄꯗꯣ
ꯍꯧꯖꯤꯛꯄꯨ ꯇꯝꯄꯥꯛꯀꯤ ꯂꯧ ꯃꯇꯝ ꯑꯣꯏꯈ꯭ꯔꯕꯣ
ꯑꯦ ꯊꯦꯡꯉꯕꯅꯦ ꯍꯧꯖꯤꯛꯁꯦ ꯅꯣꯡ ꯆꯨꯗꯕꯒꯤ
ꯑꯣ ꯑꯣ ꯑꯩꯗꯤ ꯈꯪꯗꯦ
ꯑꯩꯈꯣꯏꯗꯤ ꯂꯧ ꯂꯤꯡꯗꯦꯕꯀꯣ ꯄꯥꯝꯐꯦꯟ ꯍꯨꯟꯕꯅꯦꯕ
ꯑꯣ ꯑꯣ ꯂꯤꯡꯕꯁꯨ ꯂꯩꯗꯅ
ꯎꯝ ꯑꯩꯈꯣꯏꯔꯝꯗꯤ ꯀꯅꯥꯝꯇ ꯂꯤꯡꯗꯦꯗ
ꯑꯣ ꯑꯣ ꯑꯗꯣ ꯀꯔꯝꯕꯅ ꯐꯒꯦ
ꯑꯗꯨꯕꯨꯗꯤ ꯄꯣꯟꯐꯦꯟ ꯍꯨꯟꯕꯗꯨꯅ ꯍꯨꯟꯕ ꯍꯩꯔꯗꯤꯀꯣ
ꯑꯥꯎ
ꯑꯗꯨꯅ
ꯎꯝ
ꯊꯣꯛꯄꯤꯌꯥꯗꯤ ꯈꯜꯂꯤꯗꯅ ꯑꯗꯨ ꯄꯥꯝꯐꯦꯟ ꯍꯨꯟꯕꯗꯤ ꯑꯗꯨꯝ ꯑꯃ ꯑꯃꯒ ꯊꯦꯡꯅꯔꯒ ꯑꯗꯨꯝ ꯍꯧꯕꯅꯤꯅ ꯀꯨꯡꯃꯜꯂꯁꯨ ꯌꯥꯗꯕꯀꯣ
ꯑꯣ ꯑꯗꯨ ꯑ ꯇꯝꯄꯥꯛꯀꯤ ꯂꯧꯗꯣ ꯑꯩꯗꯤ ꯁꯨꯡꯆꯠ ꯆꯠꯇ꯭ꯔꯤꯌꯦ ꯀꯃꯥꯏꯅ ꯇꯧꯗꯣꯏꯅꯣ ꯁꯨꯗꯣꯏꯅꯣ ꯈꯪꯗꯦ
ꯑꯗꯨꯗꯤ ꯍꯌꯦꯡꯋꯥꯏ ꯎꯝ ꯑꯩꯈꯣꯏꯗ ꯂꯥꯛꯇ꯭ꯔꯁꯨꯀꯣ ꯇꯝꯄꯥꯛ ꯂꯧꯁꯨꯕ ꯈꯣꯏꯗ ꯌꯨꯝ ꯄꯥꯜꯂꯗꯤ ꯑꯗꯨꯝ ꯈꯪꯉꯛꯑꯅꯤꯗ ꯃꯔꯥꯏꯅ
ꯆꯠꯅꯤꯡꯉꯤ ꯂꯧ ꯂꯤꯡꯕ ꯀꯥꯟꯗꯣ ꯌꯥꯝ ꯅꯨꯡꯉꯥꯏꯗꯣꯏ ꯃꯥꯜꯂꯦ
ꯎꯝ
ꯑꯩ ꯇꯜꯂꯦ ꯑꯗꯨꯗꯤ ꯀꯤꯌꯦ ꯑꯩꯗꯤ
ꯎꯝ ꯅꯣꯏ ꯂꯩꯁꯥꯕꯤꯁꯤꯡꯗꯤ ꯀꯥꯐꯩꯒ ꯆꯤꯛꯑꯗꯤ ꯂꯥꯎꯔꯗꯧꯅꯦꯕ
ꯎꯝ
ꯅꯣꯏꯗ ꯀꯩꯀꯩ ꯐꯪꯒꯦ ꯍꯥꯏꯗꯤ ꯏꯟꯖꯥꯡ ꯅꯥꯄꯤꯗꯣ
ꯎꯝ ꯍꯧꯖꯤꯛ ꯍꯧꯖꯤꯛꯂꯣ
ꯑꯥ ꯍꯧꯖꯤꯛ ꯁꯤꯖꯟꯗ ꯎꯝ
ꯑꯩꯈꯣꯏ ꯐꯪꯕꯁꯤ ꯃꯔꯣꯛ ꯑꯇꯦꯛꯄ
ꯑꯣ
ꯑꯗꯨꯒ ꯎꯁ꯭ꯋꯥꯏ ꯑꯗꯨꯒ ꯎꯝ ꯀꯥꯂꯦꯜ ꯍꯋꯥꯏ ꯃꯥꯟꯕ ꯑꯃ ꯑꯗꯨ ꯍꯪꯒꯥꯝ
ꯑꯣ ꯎꯁꯣꯏ ꯍꯥꯏꯖꯩ ꯀꯔꯝꯕꯗ ꯀꯔꯝꯕ ꯖꯥꯇꯨꯅꯣ ꯎꯁꯣꯏꯗꯤ ꯃꯈꯟ ꯃꯈꯟ ꯂꯩꯗꯅ
ꯋꯥ ꯈꯔ ꯌꯥꯝ ꯆꯥꯎꯇꯛ ꯇꯧꯗꯕꯤꯗ ꯈꯔ ꯄꯤꯛꯁꯨ ꯄꯤꯛꯇꯕ ꯆꯥꯎꯁꯨ ꯆꯥꯎꯗꯕꯗꯣ ꯍꯣꯏ ꯍꯣꯏ ꯍꯣꯏ
ꯑꯣ ꯑꯣ ꯌꯥꯝꯅꯥ ꯑ ꯀꯃꯥꯏ ꯍꯥꯏꯅꯤ ꯌꯥꯝꯅ ꯑꯣ ꯉꯔꯥꯡ ꯆꯥꯏꯌꯦ ꯑꯩꯁꯨ ꯑꯗꯨꯗꯣ
ꯑꯣ
ꯆꯤꯡꯒꯤ ꯊꯧꯔꯣꯏ
ꯍꯥꯎꯋꯦꯅꯗꯤ ꯅꯠꯇꯦ ꯇꯝꯄꯥꯛꯀꯤꯅꯦ
ꯑꯣ ꯑꯩꯗꯤ ꯑꯗꯨ ꯈꯤꯇꯪ ꯆꯥꯕ ꯍꯩꯅꯗꯤ
ꯍꯥꯏꯗꯤ ꯌꯥꯝ ꯃꯣꯠꯂꯦꯕ ꯑꯗꯨꯗꯨꯒꯤ
ꯑꯦ ꯑꯗꯨꯕꯨꯗꯤꯀꯣ
ꯎꯝ
ꯑ ꯊꯔꯣꯏꯗꯣ ꯍꯥꯟꯅ ꯁꯦꯡꯗꯣꯛꯇꯣꯏꯅꯦꯕ
ꯑꯣ
ꯍꯥꯏꯗꯤ ꯄ꯭ꯂꯥꯁꯇꯤꯛꯇ ꯊꯝꯃꯒ ꯏꯁꯤꯡ ꯈꯔ ꯑꯣ
ꯑꯗꯨ ꯆꯥꯒꯗꯧꯔꯗꯤ ꯊꯕꯛ ꯌꯥꯝꯃꯦꯕ ꯑꯃ ꯑꯃꯃꯝ ꯕ꯭ꯔꯥꯟꯁꯅ ꯇꯛꯊꯣꯛꯄꯗꯣ
ꯑꯩꯁ ꯑꯗꯨꯗꯤ ꯑꯗꯨꯗꯤ ꯅꯪ ꯇꯧ ꯂꯩꯗꯤ ꯅꯨꯃꯤꯠ ꯆꯨꯞꯄ
ꯑꯗꯨꯅꯦ ꯑꯗꯨꯗꯨꯒꯤ ꯆꯤꯡꯒꯤꯗꯣ ꯆꯤꯡꯒꯤ ꯑꯁꯥꯡꯕ ꯂꯩꯗꯅ ꯑꯗꯨꯗꯤ ꯆꯥ ꯑꯗꯨꯗꯤ ꯆꯥꯅꯤꯡ ꯍꯥꯎꯁꯨ ꯍꯥꯎ
ꯇꯝꯄꯥꯛ ꯇꯝꯄꯥꯛꯀꯤꯗꯨꯅꯗꯤ ꯍꯥꯎꯕ ꯍꯦꯜꯂꯦꯕꯀꯣ
ꯈꯪꯗꯦ ꯑꯩꯗꯤ ꯇꯣꯏꯅ ꯆꯥꯗꯦꯕ ꯆꯤꯡꯒꯤ ꯉꯥꯛꯇ ꯆꯥꯏ
ꯆꯝꯄꯥꯛꯒꯗ ꯃꯍꯥꯎ ꯇꯪ ꯍꯥꯏꯗꯤ ꯃꯁꯥ ꯅꯣꯏꯕꯅꯦꯕ ꯇꯝꯄꯥꯛꯀꯤꯗꯤ
ꯑꯣ ꯑꯣ ꯑꯣ
ꯑꯗꯨ ꯅꯪꯅ ꯍꯥꯏꯗꯣ ꯃꯣꯠꯂꯦ ꯍꯥꯏꯕꯗꯣ
ꯑꯥ
ꯄ꯭ꯂꯥꯁꯇꯤꯛꯇ ꯊꯝꯃꯒ ꯏꯁꯤꯡ ꯈꯔ ꯊꯝꯃꯒ ꯑꯗꯨꯝ ꯅꯣꯏꯌꯣꯕꯀꯣ
ꯑꯣ
ꯑꯃꯣꯠꯄꯁꯤꯡꯗꯣ ꯂꯣꯏ ꯃꯊꯟꯇ ꯊꯣꯛꯀꯅꯤ
ꯑꯣ